ꯑꯣ ꯇꯥꯔꯕꯣ
ꯆꯕ꯭ꯔ
ꯑꯣ ꯇ ꯇꯥꯕꯔꯣ ꯇꯕꯔꯣ꯫
ꯇꯥꯏꯌꯦ ꯇꯥꯏꯌꯦ ꯌꯨꯝꯁꯤꯕꯨ ꯃꯤ ꯂꯩꯕꯤꯔꯤꯕ꯭ꯔꯣ ꯃꯤ ꯂꯩꯕ꯭ꯔꯣ ꯂꯩꯇꯕ꯭ꯔꯣ
ꯍꯥ ꯍꯥ ꯍꯥ ꯍꯥ
ꯀꯩꯗꯧꯔꯤꯒꯦ ꯊꯕꯛ ꯌꯥꯝ ꯆꯤꯟꯕ ꯃꯥꯜꯂꯦꯀꯣ
ꯊꯕꯛ ꯆꯤꯟꯗꯦꯗ ꯍꯧꯗꯣꯡ ꯆꯡꯂꯛꯄ ꯍꯧꯗꯣꯡꯗꯣ ꯐꯃꯨꯡꯗ ꯀꯥꯈꯠꯂꯛꯄ
ꯑꯁ ꯀꯔꯤꯅꯣ ꯍꯧꯖꯤꯛꯅ ꯀꯔꯤ ꯃꯈꯣꯟꯅꯣ ꯇꯧꯔꯤꯁꯨ
ꯇꯥꯕ꯭ꯔꯣ
ꯇꯥꯏ ꯇꯥꯏ ꯇꯥꯏꯌꯦ
ꯀꯩꯗꯧꯔꯤꯒꯦ
ꯇꯥꯗꯕꯔꯣ ꯑꯁ ꯇꯨꯝꯁꯤꯔꯅꯥ ꯈꯅꯥꯅ ꯈꯜꯂꯝꯃꯦꯕ ꯇꯨꯝꯗꯤ ꯇꯨꯝꯗꯤ
ꯅꯪꯗꯤ
ꯑꯩꯁꯨ ꯐꯃꯨꯡꯗ ꯂꯩꯔꯦꯗ ꯐꯃꯨꯡ ꯆꯪꯕꯅꯤ ꯐꯃꯨꯡꯗ ꯍꯤꯞꯂꯒ ꯂꯩꯌꯦ
ꯑꯣ ꯑꯣ ꯑꯩꯗꯤ ꯍꯤꯞꯇꯗꯤ ꯆꯠꯊꯣꯛ ꯆꯠꯁꯤꯟ ꯇꯧꯔ ꯀꯁꯨ ꯅꯣꯡ ꯇꯥꯕ꯭ꯔꯣ
ꯍꯣꯏ
ꯅꯠꯇ꯭ꯔꯒ ꯈꯖꯤꯛ ꯈꯖꯤꯛ ꯑꯣꯏꯕ꯭ꯔꯣ
ꯈꯖꯤꯛ ꯈꯖꯤꯛꯇꯅꯦꯗ ꯌꯥꯝ ꯀꯟꯅꯗꯤ ꯇꯥꯗꯦ
ꯈꯖꯤꯛ
ꯀꯔꯤꯕ
ꯁꯨ ꯈꯖꯤꯛ ꯈꯖꯤꯛ ꯆꯨꯑꯦ ꯌꯥꯝꯅꯗꯤ ꯀꯟꯅꯗꯤ ꯆꯨꯗꯦ
ꯑꯣ ꯅꯣꯡꯁꯤꯅ ꯑꯁ
ꯀꯩ ꯃꯊꯦꯜ
ꯂꯝꯕꯤ ꯆꯠꯊꯣꯛ ꯆꯠꯁꯤꯟ ꯅꯨꯡꯉꯥꯏꯇꯔ꯭ꯦ ꯍꯋꯥꯏ ꯑꯁꯥꯡꯕ ꯑꯃꯅꯦ ꯑꯂꯨ ꯀꯥꯡꯉꯧ ꯑꯃꯅꯦ ꯇꯥꯕꯤꯕ꯭ꯔꯣ
ꯀꯩ ꯍꯥꯏꯕꯅꯣ ꯑꯃꯨꯛꯀ ꯍꯥꯏꯔꯛꯑꯣ
ꯑꯣ ꯍꯋꯥꯏ ꯍꯋꯥꯏ ꯀꯥꯡꯁꯣꯏ ꯑꯃꯅꯦ ꯑꯗꯨꯒ ꯑꯂꯨ ꯀꯥꯡꯉꯧ ꯑꯃ ꯇꯥꯕ꯭ꯔꯣ ꯇꯥꯕ꯭ꯔꯣ
ꯇꯥꯏꯌꯦ ꯇꯥꯏꯌꯦ
ꯍꯥꯡ
ꯑꯍꯥꯎꯕ ꯆꯥ ꯌꯥꯗ꯭ꯔꯣ
ꯑꯁ ꯑꯍꯥꯎꯕ ꯆꯥꯕꯁꯤ ꯅꯨꯡꯇꯤ ꯈꯨꯗꯤꯡꯒꯤ ꯆꯥꯕ ꯌꯥꯗꯦꯅꯦ ꯀꯅꯥ ꯀꯅꯥ ꯂꯩꯕ꯭ꯔꯣ
ꯑꯁ ꯃꯤ ꯌꯥꯝ ꯂꯩꯗ
ꯑꯣ
ꯏꯃꯥ ꯍꯣꯏ ꯏꯅꯥꯎꯁꯤꯡ ꯌꯥꯝ ꯂꯩ ꯇꯨꯝꯅꯈ꯭ꯔꯦ ꯃꯤ ꯈꯔꯅ ꯃꯤ ꯈꯔꯅ ꯐꯣꯟ ꯇꯧꯅꯔꯒ ꯂꯩꯌꯦ ꯑꯦ ꯅ ꯐꯣꯟ ꯇꯧꯕꯁꯨ ꯁꯨ ꯌꯥꯎꯋꯦ ꯐꯣꯟꯗ ꯌꯦꯡꯕꯁꯨ ꯌꯥꯎꯋꯦ
ꯕꯣꯜ
ꯑꯗꯨꯝ ꯃꯁꯥ ꯃꯁꯥꯒꯤ ꯅꯨꯡꯉꯥꯏꯕꯗ ꯇꯧꯅꯔꯤ ꯍꯥꯏꯇꯥꯔꯦ
ꯑꯥ ꯅꯪꯒꯤ ꯈꯣꯟꯖꯦꯜꯁꯨ ꯇꯥꯕ ꯅꯨꯡꯉꯥꯏ ꯏꯁꯩ ꯁꯛꯄ ꯌꯥꯝ ꯍꯩꯔꯝꯗꯧ ꯃꯥꯜꯂꯦ
ꯑꯁ ꯏꯁꯩ ꯁꯛꯄꯒꯗꯤ ꯍꯩꯖꯗꯦꯀꯣ ꯑꯩꯗꯤ
ꯑꯩꯁ ꯁꯛꯂꯛꯑꯣꯅꯦ
ꯍꯩꯖꯗꯦ ꯑꯩꯈꯣꯏ ꯁꯛꯄꯕꯨꯗꯤ ꯄꯥꯝꯃꯦ ꯑꯗꯨ ꯑꯣꯏꯔꯁꯨ ꯈꯣꯟ ꯈꯣꯟꯖꯦꯜꯁꯤꯅꯗꯤ ꯌꯥꯕꯤꯗꯦ ꯍꯥꯏꯕꯗꯤ ꯇꯥꯔꯦꯗ
ꯑꯣ ꯑꯣ ꯎꯝ ꯏꯃꯥ ꯕꯥꯕꯥꯗꯤ ꯁꯨꯅ ꯂꯩꯔꯤꯀꯣ
ꯍꯥ
ꯏꯃꯥ ꯕꯕꯥꯗꯤ ꯁꯨꯅ ꯑꯗꯨꯝ ꯂꯩꯔꯤꯕ
ꯍꯣꯏ ꯍꯣꯏ ꯍꯣꯏ ꯀꯩ ꯑꯁ ꯀꯩꯅꯣ ꯑꯁ ꯅꯣꯡꯁꯦ ꯀꯜꯂꯛꯀꯗꯧꯕ ꯃꯥꯜꯂꯦ ꯉꯁꯤꯗꯤ
ꯎꯝ ꯇꯨꯝꯕ ꯅꯨꯡꯉꯥꯏꯗꯧ ꯃꯥꯜꯂꯦ ꯑꯗꯨꯅ
ꯑꯦ ꯇꯨꯝꯕ ꯅꯨꯡꯉꯥꯏꯕ ꯅꯨꯡꯉꯥꯏꯇꯕ ꯑꯩꯗꯤ ꯍꯌꯦꯡ ꯐꯗꯧꯅꯦ ꯊꯕꯛ ꯌꯥꯝ ꯂꯩꯌꯦ ꯅꯣꯡꯁꯦ ꯀꯩꯅꯣ ꯇꯧꯔꯗꯤ ꯑꯩꯒꯤ ꯊꯕꯛꯁꯦ ꯂꯣꯏ ꯁꯣꯏꯗꯣꯔꯦ ꯂꯧꯕꯨꯗꯤ ꯆꯠꯇꯦ ꯂꯧ ꯆꯠꯄ ꯈꯣꯏꯗ ꯌꯦꯡꯒꯗꯧꯕ ꯑꯩꯅꯕꯨꯗꯤ ꯆꯠꯂꯣꯏ ꯑꯩꯕꯨꯗꯤ ꯆꯠꯂꯣꯏꯕꯀꯣ ꯑꯗꯨ ꯆꯠꯄꯁꯤꯡꯕꯨ ꯌꯦꯡꯒꯗꯧꯕ
ꯑꯥ ꯑꯥ ꯅꯪꯗꯤ ꯁꯨꯔꯣꯏꯕ ꯑꯦꯗꯚꯥꯏꯖꯔ ꯑꯣꯏꯅ ꯂꯩꯗꯣꯏꯅꯦꯕ
ꯑꯥ ꯑꯣ ꯑꯗꯨꯃꯥꯏꯅ ꯍꯥꯏꯔꯁꯨ ꯌꯥꯏ
ꯈꯪꯗꯦꯍꯦ ꯑꯩꯈꯣꯏ ꯂꯧ ꯂꯩꯇꯦ ꯑꯗꯨꯒꯤꯅꯦ ꯂꯧ ꯂꯩꯔꯗꯤ ꯆꯠꯄꯕꯨꯗꯤ ꯌꯥꯏ ꯑꯗꯣ ꯂꯧ ꯂꯩꯇꯦ ꯑꯗꯨꯒꯤ ꯂꯧ ꯆꯠꯄ ꯍꯣꯏꯗꯣ ꯑꯩꯈꯣꯏ ꯑꯩꯈꯣꯏꯒꯤ ꯂꯧ ꯑꯩꯈꯣꯏ ꯈꯨꯟꯒꯤ ꯂꯧꯕꯨꯛꯇꯣ ꯑꯩꯈꯣꯏꯒꯤ ꯌꯨꯝꯒ ꯌꯥꯝ ꯅꯛꯑꯦꯕ ꯑꯗꯨꯒꯤ ꯑꯗꯨꯝ ꯊꯣꯛꯂꯛꯑꯒ ꯑꯗꯨꯝ ꯂꯧ ꯂꯤꯡꯕ ꯂꯧꯍꯣꯟ ꯐꯣꯏꯕ ꯑꯗꯨꯈꯣꯏꯗꯣ ꯑꯗꯨꯝ ꯌꯦꯡ ꯌꯥꯔꯦ ꯂꯧ ꯈꯣꯏꯕ ꯂꯣꯏ ꯌꯦꯡꯕ ꯌꯥꯔꯦ ꯑꯗꯨꯒꯤꯅꯤꯗ ꯑꯩꯈꯣꯏꯒꯤ ꯂꯩꯖꯗꯕꯗꯣ ꯂꯩꯕꯨ ꯂꯩꯔꯗꯤ ꯆꯠꯄꯕꯨꯗꯤ ꯌꯥꯕꯅꯤ ꯂꯩꯇꯕꯅꯤꯅ ꯑꯗꯨꯝ ꯃꯤꯕꯨꯗꯣ ꯌꯦꯡꯕ ꯇꯥꯔꯦꯗꯅ
ꯄꯩꯁꯥ ꯇꯥꯜꯂꯣꯗꯅꯥ ꯑꯗꯨ
ꯑꯗꯨ ꯑꯩꯈꯣꯏ ꯎꯔꯛꯇꯦ ꯑꯩ ꯍꯩꯇꯦ ꯍꯥꯏꯅ ꯈꯟꯕ ꯀꯧꯔꯛꯇꯦ
ꯎ ꯅꯪ ꯊꯕꯛꯇꯤ ꯊꯕꯛꯇꯤ ꯊꯕꯛꯇꯤ ꯅꯪꯅ ꯊꯤꯒꯗꯧꯕꯅꯦ ꯀꯧꯔꯛꯇꯦ ꯍꯥꯏꯅ ꯑꯗꯨꯝ ꯂꯩꯔꯗꯤ ꯌꯥꯔꯔꯣꯏ
ꯀꯧꯅꯕꯅꯦ ꯑꯩꯈꯣꯏꯗꯣ ꯍꯥꯏꯅ ꯑꯗꯨꯃꯥꯏꯅ ꯀꯧꯅꯕꯅꯦ ꯑꯩꯗꯤ
ꯎ
ꯑꯩꯗꯤ ꯈꯪꯗꯦ
ꯑꯩꯈꯣꯏꯗꯤ ꯀꯧꯔꯛꯄꯁꯨ ꯂꯩ ꯀꯧꯔꯛꯇ꯭ꯔꯁꯨ ꯑꯩꯈꯣꯏꯅ ꯑ ꯅꯣꯏ ꯂꯧ ꯂꯤꯡꯕ꯭ꯔꯥ ꯅꯠꯇ꯭ꯔꯒ ꯂꯧꯍꯣꯟ ꯐꯣꯏꯒꯗꯕ ꯂꯩꯕ꯭ꯔꯥ ꯑꯗꯨꯃꯥꯏꯅ ꯍꯪꯒꯅꯤ ꯑꯗꯣ ꯍꯪꯂꯒ ꯃꯃꯜ ꯃꯃꯜ ꯁꯤ ꯁꯤ ꯁꯤ ꯍꯥꯏꯅꯔꯒ ꯑꯗꯨꯝ ꯁꯨꯕꯅꯦ
ꯑꯣ ꯍꯌꯦꯡ ꯍꯪꯕ ꯇꯥꯔꯦ ꯑꯗꯨꯗꯤ ꯍꯌꯦꯡ ꯍꯪꯉꯒ ꯑꯁ ꯑꯩꯁꯨ ꯑꯩꯈꯣꯏ ꯂꯧꯁꯨ ꯆꯠꯄꯤꯌꯣ ꯑꯩꯈꯣꯏ ꯂꯧꯁꯨ ꯆꯠꯄꯤꯔꯣ ꯇꯧꯔ ꯂꯩꯔꯗꯤ ꯂꯣꯏꯔꯦ
ꯑꯗꯨꯕꯨꯗꯤ ꯑ ꯁꯦꯡꯒꯥꯎ ꯁꯦꯡꯒꯥꯎꯗꯁꯨ ꯍꯥꯞꯄꯤꯔꯣ ꯍꯥꯏꯅ ꯍꯥꯏꯒꯗꯧꯕꯅꯦ
ꯑꯣ
ꯍꯌꯦꯡ ꯍꯥꯏꯕ ꯇꯥꯔꯦ
ꯏꯆꯤꯟ ꯏꯅꯥꯎꯗ ꯌꯨꯝ ꯄꯥꯟꯕ ꯈꯣꯠꯄꯗꯤ ꯌꯥꯎꯅꯔꯕꯣ ꯎꯝ
ꯑꯁ ꯌꯥꯎꯗ꯭ꯔꯤꯗ ꯑꯩꯈꯣꯏ ꯑꯉꯥꯡ ꯉꯥꯛꯇ ꯉꯥꯏꯔꯤꯗ ꯑꯍꯟ ꯌꯥꯎꯗ꯭ꯔꯤ
ꯑꯦ ꯅꯪꯅ ꯅꯪꯅ ꯁꯦꯀꯦꯟ ꯍꯥꯏꯔꯗꯤ ꯅꯪꯁꯨ ꯑꯍꯟ ꯑꯣꯏꯔꯝꯃꯅꯤꯍꯦ
ꯑꯣ ꯈꯪꯗꯦ ꯑꯍꯜꯂ ꯑꯉꯥꯡꯂ ꯀꯋ꯭ꯥꯟ ꯇꯥꯗ꯭ꯔꯦ
ꯏꯝꯐꯥꯜꯗ ꯂꯥꯛꯅꯕ ꯄ꯭ꯂꯥꯟ ꯇꯧꯗ꯭ꯔꯕꯣ ꯍꯥꯥ ꯍꯥ
ꯀꯩ ꯍꯥꯏꯕ ꯀꯩ ꯍꯥꯏꯕꯅꯣ
ꯅꯪ ꯏꯝꯐꯥꯜꯗ ꯂꯥꯛꯅꯕꯒꯤ ꯄ꯭ꯂꯥꯟ ꯇꯧꯕ꯭ꯔꯣ ꯑꯣ
ꯗ ꯂꯥꯏ ꯍꯧꯦ ꯀꯗꯦ ꯂꯩꯥꯏꯠꯇꯦ
ꯑ
ꯂꯩꯇꯤ ꯂꯩꯇꯦ ꯍꯧꯖꯤꯛꯄꯨꯗꯤ ꯑꯗꯣ ꯀꯣꯟꯅ ꯈꯟꯅꯒꯅꯤ ꯑꯗꯨꯒꯨꯝꯕꯗꯤ ꯑꯩꯈꯣꯏ ꯍꯧꯖꯤꯛꯀꯤꯗꯤ ꯂꯩꯖꯗ꯭ꯔꯤ ꯑꯗꯨꯝ ꯌꯨꯝꯗ ꯂꯩꯈꯤꯅꯤ
ꯎꯝ ꯏꯝꯐꯥꯜꯗ ꯂꯩꯔꯤꯉꯩꯗ ꯊꯕꯛ ꯁꯨꯕ꯭ꯔꯥ ꯀꯔꯤ ꯇꯧꯔꯥ ꯂꯩꯕ꯭ꯔꯣ
ꯑꯁ ꯀꯔꯤꯁꯨ ꯇꯧꯗꯦꯗ ꯂꯥꯏꯔꯤꯛ ꯇꯝꯕ꯭ꯔꯥ ꯀꯔꯤ ꯇꯧꯕ꯭ꯔꯥ ꯑꯗꯨꯝ ꯂꯣꯏꯁꯤꯟꯈ꯭ꯔꯦ
ꯑꯣ ꯑꯣ
ꯍꯧꯖꯤꯛꯇꯤ ꯌꯨꯝ ꯂꯩꯕ ꯃꯇꯝ ꯌꯧꯔꯛꯈ꯭ꯔꯦ ꯌꯨꯝ ꯁꯪꯅꯕ
ꯑꯦ ꯀꯨꯏꯔꯔꯣꯏ ꯑꯗꯨꯗꯤ ꯌꯨꯝ ꯄꯥꯜꯂꯅꯤ ꯀꯨꯏ ꯀꯨꯏꯗꯧ ꯃꯥꯟꯗꯔ꯭ꯦ ꯌꯨꯝ ꯄꯥꯜꯗꯧꯕꯗꯨꯗꯤ
ꯎꯝ ꯑꯁ ꯅꯪ ꯌꯥꯝ ꯍꯩꯕꯒꯤ ꯇꯥꯏꯞꯇ ꯑꯗꯨꯝ ꯉꯥꯡꯉ ꯂꯩꯔ
ꯝꯕ꯭ꯔ ꯂꯥꯕ꯭ꯔꯥ ꯌꯦꯡꯉꯁꯦ
ꯆꯨꯝꯕ꯭ꯔꯥ ꯂꯥꯡꯕ꯭ꯔꯥ ꯌꯦꯡꯅꯔꯁꯤ ꯑꯦꯁ ꯑꯗꯨꯒꯨꯝꯕꯗꯤ ꯍꯥꯡꯂꯛꯀꯅꯨꯍꯦ ꯍꯩ ꯍꯩꯕꯅꯦꯍꯦ ꯈꯔꯗꯤ ꯌꯥꯝ ꯍꯩꯕꯗꯤ ꯑꯣꯏꯗꯦ ꯑꯩ ꯏꯊꯟꯗꯒꯤ ꯑꯗꯤ ꯑꯗꯥꯏꯗ
ꯑꯗꯨꯗꯤ ꯑꯩꯒꯤ ꯃꯐꯂꯥ ꯃꯐ꯭ꯂꯥꯔ ꯑꯃ ꯁꯥꯕꯤꯌꯣ
ꯑꯦ ꯃꯤꯗꯤ ꯁꯥꯕ ꯍꯥꯏꯍꯤꯇꯦꯍꯦ
ꯑꯦ ꯐꯖꯒꯦꯔ ꯐꯖꯔꯣꯏꯒꯦꯔ
ꯃꯤꯒꯤꯗꯤ ꯁꯥꯕ ꯍꯩꯇꯦ ꯑꯩ ꯏꯊꯟꯗꯒꯤ ꯑꯩ ꯏꯊꯟꯗꯒꯤꯗꯤ ꯍꯩꯌꯦ
ꯎꯝ ꯑ ꯍꯥꯏꯅꯕ ꯂꯩꯌꯦ ꯑꯍꯟꯁꯤꯡꯅꯀꯣ
ꯍꯥꯏꯔꯣꯗꯅ
ꯑꯁ ꯈꯣꯏꯔꯣꯝꯗꯗꯤ ꯂꯩꯁꯥꯕꯤ ꯂꯩꯇ꯭ꯔꯦꯅꯦ ꯑꯍꯟꯁꯤꯡꯅ ꯁꯨꯃꯥꯏꯅ ꯍꯥꯏꯅꯩꯌꯦ ꯂꯩꯁꯥꯕꯤꯅ ꯌꯨꯝ ꯄꯥꯟꯗ꯭ꯔꯤꯉꯩꯗ ꯐꯤ ꯁꯥꯕꯁꯦ ꯐꯤ ꯁꯥꯔꯒ ꯑ ꯐꯤ ꯁꯥꯕꯁꯦ ꯂꯣꯏꯍꯧꯗꯕꯤꯗ ꯌꯨꯝ ꯄꯥꯟꯕꯁꯦ ꯐꯠꯇꯦ ꯍꯥꯏꯅ ꯍꯥꯏꯌꯦ ꯁꯤ ꯆꯨꯝꯕ꯭ꯔꯥ ꯂꯥꯝꯕ꯭ꯔꯗꯤ ꯈꯪꯗꯦ ꯑꯍꯟꯁꯤꯡꯅ ꯍꯥꯏꯌꯦ ꯑꯍꯟꯆꯤꯡꯅ ꯑꯗꯨꯝ ꯍꯥꯏ
ꯑꯩꯁꯨ ꯑꯗꯨ ꯍꯥꯟꯅ ꯑꯩꯁꯨ ꯇꯥꯕꯒꯨꯝ ꯇꯧꯋꯦ ꯑꯗꯨꯒꯤꯗꯣ ꯇꯥꯈ꯭ꯔꯦ
ꯑꯣ ꯑꯗꯣ ꯑꯩꯈꯣꯏ ꯏꯄꯨꯅ ꯍꯥꯏꯕꯀꯣ ꯅꯪꯅ ꯅꯨꯄꯤ ꯊꯤꯔꯀꯥꯟꯗ ꯅꯨꯄꯤ ꯅꯨꯄꯤꯗꯨꯅ ꯐꯤ ꯁꯥꯕꯗꯨ ꯂꯣꯏꯕ ꯌꯦꯡꯂꯒ ꯊꯤꯌꯣ ꯍꯥꯏꯅ ꯍꯥꯏꯕꯅꯤ ꯍꯥꯏꯔꯛꯄ
ꯎꯝ ꯅꯪꯁꯨ ꯐꯖꯅ ꯌꯦꯡꯉꯨꯀꯣ ꯅꯠꯇ꯭ꯔꯗꯤ ꯐꯤ ꯁꯥꯕ ꯂꯣꯏꯗ꯭ꯔꯤꯉꯩꯗ ꯂꯧꯔꯗꯤ ꯂꯣꯏꯔꯦꯍꯦ
ꯑꯣ
ꯎꯝ ꯐꯖꯅ ꯌꯦꯡꯒ ꯇ
ꯑ ꯌꯨꯝꯅꯥꯛ ꯁꯥꯒꯩꯗ ꯑꯃꯨꯛ ꯍꯥꯏꯔꯒ ꯇ꯭ꯔꯥꯏꯞꯁꯀꯤ ꯀꯥꯞ ꯃꯜꯂꯨ ꯒꯦꯡ ꯃꯦꯂꯨ ꯗ ꯈ꯭ꯋꯥꯏ ꯐꯥꯎ ꯃꯦꯂꯨꯈꯣꯏꯁꯤꯡꯁꯦ
ꯎꯝ
ꯒꯦꯡꯃꯤꯂꯨꯁꯤꯡꯁꯤꯗꯤ ꯌꯥꯝꯅ ꯁꯥꯎꯒꯜꯂꯦ ꯍꯥꯏꯕꯁꯦ ꯑ ꯌꯥꯝ ꯂꯥꯟ ꯂꯥꯟ ꯂꯩꯕ ꯑꯁꯤꯁꯦ ꯀꯥꯞꯃꯤꯂꯨꯁꯤꯡꯁꯦ ꯌꯥꯝꯅ ꯐꯥꯎꯋꯦ ꯍꯥꯏ
ꯈꯪꯖꯗꯦ ꯑꯗꯨꯒꯨꯝꯕꯗꯤ ꯑꯩꯈꯣꯏꯗꯤ ꯑꯩꯈꯣꯏꯅ ꯊꯣꯛꯄ ꯑꯩꯈꯣꯏꯅ ꯄꯥꯝꯖꯅꯤꯡꯕ ꯇꯧꯋꯦ ꯂꯣꯏꯔꯦ ꯀꯔꯤ ꯃꯤꯅ ꯀꯔꯤ
ꯑꯣ
ꯀꯔꯤ ꯈꯥꯡ ꯀꯦꯔꯥ ꯀꯔꯤ ꯑꯩꯈꯣꯏꯗꯤ ꯑꯗꯨꯒꯨꯝꯕ ꯈꯟꯕꯗꯤ ꯅꯆꯠꯇ꯭ꯔꯦ ꯍꯪ ꯉꯥꯡꯅꯤꯡꯕ ꯉꯥꯡꯁꯅꯨ ꯑꯩꯈꯣꯏꯅ ꯇꯧꯐꯝ ꯊꯣꯛꯄꯗ ꯇꯧꯔꯅꯤ ꯑꯗꯨ ꯂꯣꯏꯔꯦ ꯀꯔꯤ ꯉꯥꯡꯅꯤꯡꯕ ꯉꯥꯡ ꯑꯩꯈꯣꯏꯅ ꯀꯥꯏꯗꯕ ꯇꯧꯔꯗꯤ ꯑꯩꯈꯣꯏꯅ ꯀꯩ ꯍꯥꯏꯁꯤꯔꯥ ꯑꯥ ꯍꯣꯏ ꯍꯣꯏ ꯍꯣꯏ ꯆꯨꯝꯂꯝꯅꯤ ꯑꯗꯨꯕꯨꯗꯤ ꯍ
ꯍꯦ ꯍꯦ
ꯈꯪꯗꯦꯗ ꯑꯩꯗꯤ ꯁꯥꯎꯒꯟꯕ꯭ꯔꯥ ꯁꯥꯎꯒꯟꯗꯕ꯭ꯔꯥ ꯀꯔꯤ ꯇꯧꯕ꯭ꯔꯥ ꯑꯩꯈꯣꯏꯅꯗꯤ ꯏꯁꯥꯅꯗꯤ ꯈꯪꯖꯗ꯭ꯔꯦꯅ ꯃꯤꯅ꯫ ꯌꯦꯡꯕꯗ ꯃꯤꯅ ꯈꯪꯒꯅꯤ ꯑꯩꯈꯣꯏꯅꯕꯨꯗꯤ꯫ ꯈꯪꯉꯔꯣꯏ꯫
ꯑꯣꯥ꯫
ꯌꯦꯡꯕꯁꯤꯡꯗꯤ ꯅꯪ ꯁꯤ ꯇꯧꯋꯦ ꯁꯤ ꯇꯧꯋꯦ ꯁꯤ ꯁꯨꯃꯥꯏꯅ ꯇꯧꯋꯦ ꯍꯥꯏꯕꯗꯨ꯫ ꯍꯥꯏꯕꯗꯨꯃꯛ ꯉꯥꯏꯔꯦ꯫
ꯎꯝ꯫ ꯈꯪꯗꯦꯗ ꯏꯃꯥꯟꯅꯕꯁꯤꯡꯅ ꯑꯗꯨꯝ ꯂꯛꯅꯔꯛꯄꯀꯣ꯫
ꯑꯣ ꯑꯣ ꯑꯣꯏꯔꯝꯕꯁꯨ ꯌꯥꯏ ꯍꯣꯏ ꯃꯤ ꯍꯥꯏꯕꯁꯤꯗꯤ꯫ ꯑꯃꯝ꯫